ꯇꯥꯏꯌꯦ ꯇꯥꯏꯌꯦ ꯍꯂꯣ
ꯇꯥꯔꯦ ꯇꯥꯔꯦ ꯏꯅꯦꯕꯨ ꯋꯥꯋꯀꯤꯡ ꯍꯜꯂꯛꯑꯕꯣ ꯀꯩꯗꯧꯔꯤꯒꯦ
ꯋꯥꯋꯀꯤꯡ ꯍꯂꯛꯑꯦ ꯋꯥꯔꯒꯗꯤ ꯗꯥꯛꯇꯔꯅ ꯔꯦꯁ ꯉꯍꯥꯛꯇꯪ ꯇꯧꯐꯝ ꯍꯄꯅ ꯍꯦꯞꯄꯤ
ꯗꯥꯛꯇꯔ ꯀꯅꯥꯗ ꯌꯦꯡꯉꯤꯅꯣ
ꯀꯩꯁꯥꯝꯊꯣꯡꯗ ꯌꯦꯡꯉꯦ
ꯐꯩ ꯐꯩ ꯑꯍꯟ ꯑꯣꯏꯁꯜꯂꯛꯄ ꯍꯥꯏꯁꯦ ꯏꯁꯥꯁꯦ ꯀꯣ ꯅꯨꯡꯉꯥꯏꯐꯝ ꯈꯪꯕ ꯅꯠꯇꯦ ꯅꯍꯥ ꯑꯣꯏꯔꯤꯉꯩꯗ ꯅꯨꯡꯉꯥꯏꯊꯣꯛꯍꯧꯗꯧꯅꯤ ꯑꯗꯨꯅ ꯀꯣ
ꯑ ꯑ
ꯍꯧꯖꯤꯛꯀꯥꯟꯁꯤꯕꯨ ꯀꯔꯥꯏ ꯀꯔꯥꯏꯗ ꯀꯣꯏꯕ ꯆꯠꯂꯤꯒꯦꯅꯦ ꯍꯣꯏ
ꯀꯣꯏꯕꯁꯦꯠ ꯆꯠꯇ꯭ꯔꯦꯗ
ꯀꯩꯒꯤꯅꯣꯅꯦ ꯍꯣꯏꯗ ꯏꯁꯥ ꯅꯨꯡꯉꯥꯏꯇ꯭ꯔꯗꯤ ꯃꯤ ꯄꯨꯟꯕꯁꯨ ꯍꯦꯛ ꯅꯨꯡꯉꯥꯏꯇꯦꯀꯣ
ꯑ ꯑꯣꯛꯆꯟ ꯑꯣꯛꯐꯤꯟ ꯑꯣꯛꯐꯤꯟ ꯇꯧꯕꯣꯏ ꯀꯔꯤꯕꯣꯏ
ꯑꯗꯨꯗꯤ ꯆꯥꯕ ꯊꯛꯄꯗꯗꯤ ꯀꯔꯤ ꯀꯔꯤ ꯀꯃꯥꯏꯅ ꯆꯤꯟꯖꯥꯛ ꯀꯛꯄꯔꯥ ꯑꯗꯨꯝ ꯄꯪꯆꯥ ꯃꯆꯥꯕ ꯌꯥꯔꯤꯕ꯭ꯔꯥ ꯀꯝ ꯇꯧꯔꯤ
ꯆꯥꯕꯁꯤ ꯑꯁꯪ ꯑꯃꯥꯟꯅ ꯑꯌꯥꯝꯕ ꯆꯥꯑꯣ ꯍꯥꯏꯔꯛꯑꯦ ꯃꯅꯥ ꯃꯁꯤꯡꯅ ꯑꯗꯨꯒ ꯍꯣꯇꯦꯜꯒꯤ ꯊꯥꯎ ꯊꯟꯁꯤꯃ ꯆꯥꯔ ꯌꯥꯔꯤꯈꯩ ꯆꯥꯔꯅꯨ
ꯑꯥ
ꯃꯥꯏ ꯍꯥꯏꯔ
ꯁꯥ ꯉꯥ ꯃꯤꯠꯇꯤ ꯀꯃꯥꯏꯅ ꯇꯧꯕ
ꯆꯥ ꯅꯨꯡ ꯐꯥꯗꯣꯛ ꯃꯇꯨꯡꯨꯝ ꯀꯔꯤꯝ ꯆꯥꯕꯗꯤ ꯑꯗꯨꯝ ꯀꯩꯁꯨ ꯀꯥꯏꯗꯖꯥꯠꯅꯤ ꯑꯗꯣ ꯑꯩꯅ ꯏꯁꯥ ꯅꯨꯡꯉꯥꯏꯇꯕꯅꯤꯅ ꯆꯥꯖꯅꯤꯡꯗ꯭ꯔꯦ
ꯍꯣꯏꯗ ꯑꯗꯨꯅ ꯐꯔꯦ ꯑꯩꯁꯨ ꯅꯍꯥꯟ ꯗꯥꯛꯇꯔ ꯑꯃ ꯌꯦꯡꯉꯨꯏꯌꯦ
ꯀꯩ ꯂꯝꯗ
ꯄꯣꯔꯣꯝꯄꯥꯇꯥ
ꯑꯣꯡ ꯄꯠꯇꯇꯥ
ꯑ ꯑꯩꯗꯤ ꯄꯨꯔꯥ ꯖꯤꯠꯀ ꯂꯩꯇ꯭ꯔꯕꯅꯦꯗ ꯆꯥꯕꯁꯤꯕꯨ ꯑꯩꯅ ꯄꯥꯝꯕꯁꯤꯡꯁꯤꯕꯨ ꯑꯃꯠꯇ ꯆꯥꯕ ꯌꯥꯗꯦ ꯂꯣꯏ ꯀꯛꯊꯠꯂꯛꯏ ꯑꯦꯅꯦꯌꯥ
ꯀꯩꯀꯩ ꯀꯛꯊꯠꯂꯛꯑꯒꯦ
ꯄꯔꯥꯒꯤ ꯏꯃꯥꯟꯅꯕꯤꯒ ꯆꯥꯛꯀ ꯆꯥꯃꯤꯟꯅꯁꯦ ꯃꯤ ꯅꯪ ꯀꯩ ꯆꯥꯗꯣꯏꯅꯣ ꯆꯥꯎꯔ ꯅꯨꯡꯁꯤꯒꯦꯁꯤ ꯁꯤꯁꯕꯨ ꯍꯥꯏꯔꯕꯅꯤ ꯁꯥꯁꯤꯗ ꯉꯥꯅꯨ ꯄ ꯑꯣ ꯑꯗꯒꯤ ꯁꯟ ꯑꯗꯒꯤ ꯑꯍꯥꯎ ꯑꯍꯥꯎꯕꯁꯤꯡꯁꯦ ꯑꯝꯇ ꯆꯥꯕ ꯌꯥꯗꯦ ꯑꯩꯁꯦ
ꯑꯣ ꯌꯦꯟꯗꯤ ꯌꯥꯕ
ꯌꯦꯟꯒ ꯉꯥꯒꯗꯤ ꯌꯥꯕ
ꯎꯝ
ꯑꯗꯒꯤ ꯃꯅꯥ ꯃꯁꯤꯡꯗꯅ ꯈꯥꯃꯦꯟꯒꯤ ꯈꯥꯃꯦꯟ ꯑꯁꯤꯟꯕ ꯈꯥꯃꯦꯟ ꯈꯥꯕꯤ ꯈꯥꯃꯦꯟ ꯁꯥꯕꯤ ꯂꯝꯕꯤ ꯈꯥꯃꯦꯟꯒꯤ ꯚꯦꯔꯥꯏꯇꯤꯁꯤꯡꯁꯦ
ꯎꯝ
ꯇ ꯆꯥꯒ ꯅꯣꯌꯦꯦ ꯑꯗꯒꯤ ꯌꯦꯟꯗꯦꯝ ꯑꯗꯒꯤ ꯁꯟꯒꯤ ꯁꯪꯒꯣꯝ ꯑꯗꯩ ꯁꯪꯒꯣꯝꯗ ꯁꯥꯕ ꯄꯣꯠ ꯆꯩ ꯑꯗꯒꯤ ꯑꯥꯏꯁ ꯀ꯭ꯔꯤꯝꯁꯦ ꯑꯩꯗꯤ ꯌꯥꯝ ꯄꯥꯝꯖꯩꯑꯕ ꯑꯗ ꯑꯥꯏꯁ ꯀ꯭ꯔꯤꯝꯁꯨ ꯆꯥꯕ ꯌꯥꯗꯦ ꯀꯦꯛꯁꯨ ꯆꯥꯕ ꯌꯥꯗꯦꯌꯦ ꯑꯗꯨꯗꯒꯤ ꯍꯩ ꯔꯥꯁꯤꯁꯤꯅ ꯑꯪꯒꯨꯔꯁꯨ ꯆꯥꯕ ꯌꯥꯗꯦꯌꯦ ꯍꯩꯅꯧꯁꯨ ꯆꯥꯕ ꯌꯥꯗꯦꯌꯦ ꯂꯐꯣꯏꯁꯨ ꯌꯥꯗꯦ ꯂꯤꯚꯔꯗꯤ ꯁꯣꯛꯇꯦꯗ ꯑꯩ ꯑꯦꯂꯔꯖꯤ ꯇꯧꯕ ꯅꯥꯇꯣꯟꯁꯦ ꯑꯩꯅ ꯊꯥꯏꯅ ꯁꯥꯏꯅꯁꯅꯦꯅ ꯂꯩꯔꯝꯕ ꯑꯗꯨꯒ ꯁꯥꯏꯅꯁ ꯑꯣꯏꯔꯝꯗ꯭ꯔꯦ ꯑꯦꯂꯔꯖꯤ ꯃꯈꯜ ꯑꯃ ꯑꯣꯏꯔꯝꯃꯦ ꯑꯗꯨꯗꯨꯒꯤ ꯃꯣꯏꯅ
ꯑꯗꯨ ꯏ ꯑꯦꯜ ꯇꯤꯒꯤꯗ ꯌꯦꯡꯕ꯭ꯔꯣ ꯀꯃꯥꯏ ꯇꯧꯒꯦ
ꯎꯝ ꯌꯦꯟꯗꯤ ꯅꯠꯇꯦ ꯃꯣꯏ ꯍꯣꯃꯤꯌꯣꯒꯤꯗ ꯌꯦꯡꯉꯦ ꯍꯣꯃꯤꯌꯣꯒꯤꯗ ꯌꯦꯡꯉꯒ ꯑꯗꯨꯒ ꯃꯣꯏꯅ ꯍꯤꯗꯥꯛ ꯂꯥꯡꯊꯛ ꯃꯣꯏꯒꯤ ꯀꯣꯔꯁ ꯄꯨꯜꯂꯞꯇꯣ
ꯑꯥ
ꯇꯔꯤꯠꯃꯦꯟ ꯇ꯭ꯔꯤꯠꯃꯦꯟ ꯇꯧꯗꯣꯏꯅꯦꯌꯦ ꯅꯨꯃꯤꯠ ꯐꯣꯔꯇꯤꯟ ꯗꯦꯖ ꯐꯥꯎ ꯅꯨꯃꯤꯠ ꯇꯔꯥꯃꯔꯤ ꯇꯔꯥꯃꯔꯤ ꯂꯩꯔꯒ ꯑꯗꯨꯒꯤ ꯇꯤꯝ ꯇꯧꯕꯤ ꯑꯗꯒꯤ ꯇ꯭ꯔꯤꯠꯃꯦꯟ ꯇꯧꯕꯤ ꯑꯗꯩ ꯍꯤꯗꯥꯛꯁꯦ ꯃꯈꯟ ꯃꯈꯜ ꯁꯤꯟꯗꯣꯏꯅꯦꯌꯦ
ꯑꯥ
ꯑꯗꯨꯃꯥꯏꯅ ꯇꯧꯋꯤ ꯍꯟꯗꯛ ꯅꯣꯡꯃꯥꯏꯖꯤꯡꯁꯤꯗ ꯑꯃꯨꯛ ꯇ꯭ꯔꯤꯠꯃꯦꯟ ꯇꯧꯕ ꯆꯠꯂꯨꯗꯣꯏꯅꯦ ꯇꯦꯁꯀꯁꯤꯅ ꯃꯈꯥ ꯃꯈꯟ ꯃꯈꯟ ꯖꯥꯠ ꯖꯥꯠꯅꯦ ꯇꯧꯈꯠꯂꯛꯏꯁꯦ
ꯑꯗꯨ ꯁꯔꯨꯛꯄꯨꯗꯤ ꯌꯦꯜꯇꯤꯗ ꯀꯣꯛ ꯌꯦꯡ ꯌꯥꯗ꯭ꯔꯣ
ꯌꯦꯟꯗꯤꯤ ꯌꯦꯡꯕꯗꯣ ꯑꯩꯗꯣ ꯀꯩꯅꯣ ꯇꯧꯋꯦꯕ ꯃꯣꯏꯒꯤ ꯃꯤꯠꯀꯤꯁꯨ ꯌꯦꯡꯉꯦꯕ ꯁꯣꯛꯏ ꯃꯤꯠꯁꯦ ꯄꯤ ꯇ ꯑꯗꯨꯝ ꯅꯨꯡꯉꯥꯏꯔꯨꯗꯣꯏꯅꯦꯕ ꯁꯣꯛꯇꯦꯗ ꯍꯥꯏꯗꯣꯏꯅꯦꯕ ꯃꯣꯏ ꯑꯩꯅ ꯗꯥꯛꯇꯔꯁꯦ ꯃꯤꯠ ꯀꯤꯗꯗ ꯌꯦꯡꯕꯗ ꯃꯔꯤ ꯃꯉꯥ ꯁꯨꯔꯦꯕ ꯁꯣꯛꯇꯦꯗ ꯍꯥꯏꯌꯦꯕ ꯑꯩꯈꯣꯏ ꯂꯝꯄꯥꯛꯀꯤ ꯂꯥꯛꯄꯗꯁꯨ ꯌꯦꯡꯉꯦ ꯔꯤꯝꯁꯇꯁꯨ ꯌꯦꯡꯉꯦ ꯁꯆꯤꯟꯗꯁꯨ ꯌꯦꯡꯉꯦ ꯉ ꯑ ꯑꯃ ꯂꯩ ꯁꯨꯝ ꯑꯣꯏꯒꯤ ꯄꯣꯠꯂꯣꯝꯗꯗꯁꯨ ꯌꯦꯡꯉꯦ ꯑꯗꯨꯗ ꯃꯣꯏꯅ ꯃꯤꯠꯇꯣ ꯁꯣꯛꯄ ꯅꯠꯇꯦ ꯀꯩꯅꯣ ꯇꯧꯕꯅꯦꯅ ꯑꯥꯏꯗ꯭ꯔꯣꯞ ꯍꯥꯞꯄ ꯑꯗꯨꯝ ꯄꯤꯔꯛꯄ ꯑꯗ ꯑꯩꯅ ꯅꯍꯥꯟ ꯍꯪꯉꯦꯕ ꯍꯪꯗꯦ ꯃꯣꯏꯅ ꯍꯥꯏꯔꯛꯑꯦꯕ ꯅꯪ ꯀꯩꯅꯣ ꯇꯧꯕꯁꯤꯗ ꯃꯤꯠꯁꯨ ꯅꯨꯡꯉꯥꯏꯇꯕ꯭ꯔꯥ ꯅꯥꯀꯣꯡ ꯅꯨꯡꯉꯥꯏꯇꯕ꯭ꯔꯥ ꯍꯪꯉꯛꯑꯦꯕ ꯑꯩꯗꯤꯦ ꯑꯗꯨ ꯄ꯭ꯔꯣꯕ꯭ꯂꯤꯂꯦꯝ ꯀꯩꯅꯣ ꯑꯣꯏꯅ ꯈꯜꯂꯨꯗꯕꯗꯣ ꯑꯗꯨꯗꯃꯥꯏꯩꯅ ꯑꯗꯨꯝ ꯅꯨꯡꯉꯥꯏꯇꯦ ꯃꯤꯆꯣ ꯑꯗꯣ ꯌꯦꯡꯕꯗꯗꯤ ꯀꯩꯅꯣ ꯇꯧꯗꯦ ꯍꯥꯏ ꯍꯥꯏꯕ ꯑ ꯃꯣꯏ ꯑꯗꯨ ꯁꯨꯃꯥꯏꯅ ꯃꯔꯤ ꯂꯥꯛꯄꯩꯅꯦ ꯍꯥꯏꯕ ꯅꯥꯀꯣꯡꯁꯨ ꯍꯥꯀꯠꯆꯕ ꯌꯥꯝ ꯇꯧꯋꯦꯕ ꯑꯗ ꯃꯣꯏꯅ ꯀꯩꯅꯣ ꯇꯧꯕꯅꯦ ꯈꯄ ꯄꯩꯅꯦ ꯍꯥꯏ ꯑꯗꯣ ꯁꯨꯝ ꯇ꯭ꯔꯤꯠꯃꯦꯟ ꯇꯧꯔ ꯇꯧꯔꯒ ꯊꯥ ꯃꯔꯤꯁꯦ ꯀꯩꯅꯣ ꯇꯧꯔꯒ ꯒ ꯐꯔꯛꯀꯅꯤ ꯇꯧꯊꯣꯛꯁꯤꯅ ꯇꯧꯋꯦ
ꯑꯣ ꯄꯣꯔꯣꯝꯄꯥꯠ ꯀꯗꯥꯋꯥꯏꯗ ꯂꯩꯔꯤꯅꯣ
ꯄꯣꯔꯣꯝꯄꯥꯥꯠꯀꯤ ꯀꯔꯥꯏ ꯖꯒꯥ ꯍꯥꯏꯗꯣꯏꯅꯣ ꯈꯪꯗꯦ ꯇ꯭ꯔꯥꯐꯤꯛ ꯄꯣꯏꯟꯗꯒꯤ ꯈꯔ ꯍꯥꯏꯒꯠꯂꯦ ꯑꯗꯨꯒ ꯂꯩꯥꯏꯔꯛꯁꯦ ꯈꯪꯗꯤ ꯑꯩ ꯍꯥꯏꯗꯤ ꯄꯥꯡ ꯆꯠꯀꯟꯗꯕꯅꯤ ꯑꯩꯗꯤ ꯈꯪꯦ ꯈꯪꯗꯦꯕ ꯑꯗ ꯃꯣꯏꯗꯣ ꯇ꯭ꯔꯥꯐꯤꯛ ꯄꯣꯏꯟꯗꯒꯤꯩ ꯈꯔ ꯍꯥꯏꯒꯠꯂꯒ ꯑꯗꯨꯝ ꯂꯝꯕꯤ ꯃꯄꯥꯟꯗ ꯂꯩꯌꯦ
ꯑꯥ
ꯌꯦꯡꯉꯦ ꯑꯗꯗꯤ ꯑꯩꯗꯤ ꯊꯋꯥꯏꯁꯦ ꯅꯨꯡꯉꯥꯏꯇ꯭ꯔꯦꯗꯣ ꯆꯥꯅꯤꯡ ꯆꯥꯅꯤꯡꯕ ꯃꯌꯥꯝꯁꯦ ꯂꯣꯏ ꯀꯛꯁꯜꯂꯛꯄꯦ ꯀꯛꯄꯁꯤꯗꯗꯤ ꯌꯨꯝꯗ ꯍꯦꯟꯖꯥꯡꯒ ꯊꯣꯡꯕꯁꯦ ꯀꯔꯤ ꯆꯥꯗꯣꯏꯅꯣ ꯈꯪꯖꯤꯜꯂꯛꯇ꯭ꯔꯕꯅꯦꯕ ꯑꯩ ꯑꯗꯩ ꯇꯤꯜꯍꯧꯧꯕꯁꯦ ꯃꯣꯡꯦ ꯐꯗꯒ ꯍꯥꯞꯅꯗ꯭ꯔꯥ
ꯑꯥ
ꯑꯗꯨꯁꯨ ꯆꯥꯕ ꯌꯥꯗꯦ ꯑꯍꯤꯡꯕ ꯊꯣꯡꯉꯒꯗꯤ ꯌꯥꯏꯌꯦ
ꯑꯥ
ꯑꯗꯒꯤ ꯀꯔꯤ ꯀꯔꯤ ꯁꯤꯡꯖꯨꯁꯨ ꯆꯥꯕ ꯌꯥꯗꯦꯌꯦ ꯂꯩꯁꯥꯕꯤ ꯑꯩꯉꯣꯟꯗꯩꯁꯤꯗ
ꯎꯝ
ꯆꯥꯒꯗꯕ ꯑꯩꯉꯣꯟꯗꯩꯁꯤꯗ ꯑꯗꯒꯤ ꯁꯔꯥꯁꯨ ꯆꯥꯕ ꯌꯥꯗꯦ ꯐ꯭ꯔꯦꯁ ꯑꯣꯏꯕ ꯄꯣꯠꯩ ꯄꯖꯦ
ꯑꯗꯨꯗꯤ ꯋꯦꯠ ꯍꯦꯟꯒꯠꯇꯣꯏꯅꯤꯅꯦ
ꯈꯪꯗꯦ ꯋꯦꯠ ꯍꯦꯟꯒꯠꯇꯣꯏꯔ ꯍꯟꯊꯗꯣꯏꯔꯥ ꯀꯩꯅꯣꯝꯃꯗꯤ ꯁꯣꯏ ꯇꯧꯔꯔꯅꯤ
ꯑꯍꯤꯡꯕꯅ ꯆꯥꯔꯒꯗꯤ ꯋꯦꯠ ꯍꯟꯊꯗꯣꯏꯅꯦꯕ ꯆꯥꯛꯀꯦꯃ ꯍꯧꯁꯦꯂ ꯆꯕꯖꯅ
ꯃꯥꯅꯤ ꯃꯥꯅꯤ ꯎꯝ ꯎ
ꯑꯗꯨꯗꯤ ꯍꯧꯖꯤꯛ ꯖꯨꯂꯥꯏ ꯅꯠꯇ꯭ꯔꯣ ꯖꯂꯥꯏ ꯑꯒꯁ ꯁꯦꯞꯇꯦꯝꯝꯕꯔ ꯑꯣꯛꯇꯣꯕꯔ ꯊꯥꯅꯤꯗ ꯑꯃꯨꯛ ꯁꯦꯝ ꯇꯥꯕꯅꯤꯅꯦ
ꯁꯦꯝ ꯇꯥꯕꯅꯤ ꯑꯣꯁ ꯅꯣꯡꯃꯣꯏ ꯈꯔ ꯆꯥꯔꯒ
ꯑꯗꯨꯟꯅꯃꯦ
ꯅꯣꯏꯔꯦ ꯋꯥꯏ ꯀꯪꯉꯦ ꯋꯥꯏ ꯀꯩꯅꯣ ꯈꯪꯗꯦ ꯃꯤꯏꯕ ꯇꯥꯏꯕꯪ ꯃꯤꯑꯣꯏꯕꯕꯁꯤꯅ ꯇꯧꯗꯣꯏꯁꯦ
ꯍꯅꯤ
ꯍꯥꯏꯗꯤ ꯏꯁꯥꯁꯦ ꯂꯣꯏꯃꯜꯂꯁꯨ ꯊꯕꯛ ꯏꯪꯈꯥꯡꯁꯦ ꯇꯧꯕ ꯉꯝꯗꯦ ꯋꯥꯗꯣꯏꯅꯦ ꯑꯗꯩ ꯐꯤꯔꯣꯅ ꯃꯁꯤ ꯑꯆꯦꯠꯄ ꯆꯥꯗꯨꯁꯨ ꯊꯤꯕꯀꯣ ꯑꯗꯒꯤ ꯌꯥꯌꯥꯡ ꯀꯪꯉꯦꯅ ꯑꯩ ꯃꯔꯛ ꯑꯃ ꯏꯌꯥꯡ ꯀꯪꯉꯝꯃꯦꯕ ꯑꯗꯨꯅ ꯊꯕꯛꯁꯦ ꯁꯨꯕ ꯊꯕꯛ ꯇꯧꯕꯁꯦ ꯁꯤꯟ ꯏ ꯄꯥꯡ ꯄꯥꯡꯗꯕ ꯍꯥꯏꯗꯨꯅ ꯉꯝꯗꯕꯗꯣ ꯑꯗꯨꯃꯥꯏ ꯇꯧꯋꯦꯕ ꯄꯥꯡꯒꯜꯗꯁꯨ ꯁꯣꯟꯊꯕꯤ
ꯑꯇꯣꯇ ꯊꯕꯛꯁꯦ ꯉꯝꯅꯕ ꯍꯣꯠꯅꯔꯛ ꯇꯥꯕꯅꯤꯅꯦ
ꯑꯣ ꯁꯤ ꯅꯣꯏꯈ꯭ꯔꯤꯁꯤꯁꯨ ꯑꯇꯩꯒꯤ ꯅꯠꯇꯦꯗ ꯑꯩ ꯃꯔꯛ ꯃꯆꯥ ꯀꯪꯊꯍꯜꯂꯝꯃꯦ ꯑꯗ ꯏꯁꯥꯥꯁ ꯅꯥꯔꯦ ꯑꯃꯨꯛ ꯀꯪꯃꯟꯗꯅꯔ ꯈꯪꯗꯦ ꯋꯥꯟꯊꯗꯅ ꯗꯥꯛꯇꯔꯗ ꯑꯃꯨꯛ ꯌꯦꯡꯅꯔꯦ ꯑꯗ ꯚꯤꯇꯥꯃꯤꯟ ꯋꯥꯠꯂꯤ ꯑꯗꯨ ꯆꯥꯎꯗꯨ ꯆꯥꯎ ꯍꯥꯏꯕꯗ ꯑꯩꯅ ꯑꯁ ꯀꯩꯗꯧꯗꯣꯏꯅꯣꯗ ꯑꯩ ꯐꯖꯅꯤꯡꯗꯦ ꯠꯇ꯭ꯔꯦ ꯄꯠꯂ ꯂꯩꯗꯣꯏ ꯁꯔꯨꯛ ꯑꯅ ꯑꯩꯁꯦ ꯆꯥꯁꯟꯈꯤꯕ ꯑꯗ ꯆꯥꯁꯤꯟ ꯊꯛꯆꯟꯈꯤꯕ ꯃꯌꯥꯝꯗꯨꯅ ꯍꯧꯖꯤꯛꯁꯤꯗ ꯂꯣꯏꯈꯠꯂꯛꯏꯕꯅꯤ
ꯅꯅꯨꯡꯣꯏ ꯆꯅ ꯅꯅꯨꯡꯣꯏ ꯆꯅꯨ ꯀꯩꯁꯨ ꯀꯥꯏꯗꯤꯦ ꯋꯥꯆꯦ ꯇꯧ ꯇꯧꯔꯁꯨ ꯐꯖꯗꯕꯅꯤ ꯍꯌꯦꯡ ꯃꯇꯝꯅ ꯑꯗꯨꯝ ꯄꯨꯖꯔꯛꯛꯇꯅꯤ ꯃꯌꯥ ꯀꯪꯨ ꯍꯥꯏꯗꯨꯗꯤ
ꯃ ꯀꯔꯤꯅꯣꯅꯦ ꯉꯁꯥꯏꯗ ꯅꯣꯡ ꯑꯃꯨꯛ ꯃꯉꯝꯃꯤ ꯍꯧꯖꯤꯛꯇ ꯅꯨꯡꯁꯥ ꯑꯃꯨꯛ ꯁꯥꯗꯣꯔꯔꯤꯏ ꯇꯧꯔꯤꯁꯤꯅ ꯅꯨꯡꯗꯥꯡ ꯋꯥꯏꯔꯝ ꯃꯁꯤꯗ
ꯎꯝ ꯅꯣꯡꯖꯥꯕꯤ ꯃꯆꯨ ꯀꯥꯏꯗꯣ ꯐꯖꯕꯅꯤꯅꯦ
ꯎꯝ ꯇꯣꯇꯤꯁꯤꯕꯨ ꯀꯩꯀꯩ ꯅꯨꯃꯤꯠꯇꯒ ꯇꯥꯒꯦ ꯈꯪꯕ꯭ꯔꯣ
ꯃꯌꯦꯛ ꯈꯤꯇꯤ ꯇꯥꯐꯝ ꯊꯣꯛꯑꯕꯅꯦꯃꯦ
ꯑꯗꯨꯅꯦ ꯏꯁꯤꯡꯒ ꯑꯃꯠꯇ ꯂꯩꯇ꯭ꯔꯦ ꯌꯥꯝ ꯋꯥꯔꯦꯅꯦ
ꯎ
ꯂꯧꯁꯤꯜꯂꯨꯔꯁꯨ ꯍꯦꯛ ꯑꯃꯨꯛ ꯇꯥꯔꯛꯀꯗ꯭ꯔꯥ ꯈꯟꯕꯤ
ꯎꯝ
ꯇꯧꯔꯤꯕꯁꯦ
ꯃꯥꯅꯤ
ꯏ ꯍꯧꯣꯏꯗꯤ ꯆꯥꯛ ꯏꯁꯤꯡ ꯊꯣꯡꯈ꯭ꯔꯕꯣ ꯀꯃꯥꯏꯅ ꯇꯧꯔꯒꯦ
ꯇꯥꯛ
ꯎ ꯑꯂꯤꯗꯥ
ꯑ ꯆꯥꯛꯇꯤ ꯊꯦꯡꯕ ꯌꯥꯗꯦ
ꯑꯍꯟ ꯂꯩꯕꯅꯤꯅ
ꯎꯝ
ꯎꯝ
ꯑꯍꯒꯤ ꯅ
ꯑꯣ ꯇꯨꯏꯁꯟ ꯆꯥꯔꯒ ꯆꯠꯄ ꯑ
ꯑꯥꯎ
ꯑꯗꯨꯗꯤ ꯍꯥꯏꯁꯤꯕꯣ
ꯃꯉꯥ ꯇꯔꯨꯛꯇ
ꯆꯥꯔ ꯆꯠꯄ
ꯎꯝ
ꯀꯩ ꯂꯝꯗ ꯇꯧꯔꯤꯅꯣ
ꯃꯆꯦꯗ ꯇꯧꯋꯤꯗ ꯑꯗꯨꯝ
ꯑꯣ
ꯃꯌꯥꯝ ꯂꯥꯛꯄ ꯑꯗꯨꯒ
ꯎꯝ
ꯆꯦꯒ ꯑꯗꯨꯝ ꯇꯧꯃꯤꯨꯟꯅꯔꯦ
ꯐꯩ ꯐꯩ ꯑꯗꯨꯅ ꯑꯣ ꯐꯔꯦ ꯐꯔꯦ ꯑꯗꯨꯗꯤ ꯉꯁꯤꯒꯤꯗꯤ ꯊꯝꯃꯒꯦ
ꯍꯣꯏ ꯍꯣꯏ ꯐꯔꯦ ꯐꯔꯦ ꯐꯔꯦ ꯐꯔꯦ ꯎꯝ